ꯑꯥ ꯇꯥꯕꯤꯔꯕ꯭ꯔꯣ
ꯇꯥꯖꯔꯦ ꯇꯥꯖꯔꯦ ꯀꯩꯗꯧꯔꯤꯒꯦ ꯍꯧꯖꯤꯛꯄꯣ
ꯑꯩꯁꯦ ꯈꯣꯡ ꯈꯨꯠ ꯍꯥꯝꯗꯣꯛꯀꯦ ꯇꯧꯔꯝꯕꯅꯦ ꯑꯗꯣ ꯍꯨꯃꯥꯡꯁꯨ ꯉꯥꯏꯍꯥꯛ ꯈꯤꯇꯪ ꯁꯧꯒꯨꯝ ꯇꯧꯋꯦꯅ ꯑꯗꯨꯝ ꯐꯦꯟ ꯁꯛꯀ ꯇꯧꯔꯝꯕꯅꯤ ꯑꯗꯣ ꯉꯁꯤꯕꯨꯗꯤ ꯌꯥꯝ ꯀꯟꯅ ꯁꯥꯕꯕꯨꯗꯤ ꯑꯣꯏꯗꯦꯀꯣ ꯉꯔꯥꯡꯒ ꯌꯦꯡꯅꯔꯨꯕꯗꯤ ꯑꯗꯣ ꯉꯥꯏꯍꯥꯛꯇꯪ ꯏꯪꯊꯍꯜꯂꯒ ꯈꯣꯡ ꯒꯨꯠ ꯍꯥꯝꯗꯣꯛꯀꯦ ꯇꯧꯔꯤꯌꯦ ꯑꯗꯨꯗ ꯅꯪꯗꯤ ꯀꯔꯤ ꯀꯔꯤ ꯀꯃꯥꯏꯅ ꯇꯧꯔꯤꯒꯦ ꯍꯧꯖꯤꯛ ꯍꯧꯖꯤꯛꯁꯤꯕꯣ
ꯑꯣ ꯑꯗꯨꯝ ꯅꯨꯡꯉꯥꯏꯔꯦ ꯍꯥꯏꯇꯥꯔꯦ ꯑꯩꯁꯨ ꯆꯥ ꯆꯥꯊꯣꯛꯑꯒ ꯉꯥꯛꯇ ꯍꯪꯆꯤꯛꯂ ꯍꯥꯡꯉꯤ ꯃꯊꯛꯇ ꯍꯗꯛꯇ ꯂꯩꯌꯦ ꯑꯗꯣ ꯀꯩꯅꯣ ꯇꯧꯋꯦ ꯎꯝ ꯅꯣꯡꯁꯨ ꯃꯪꯂꯤ ꯃꯪꯂꯤꯗꯤ ꯇꯧꯋꯦ ꯑꯗꯨꯁꯨ ꯊꯥꯕꯜꯗꯤ ꯈꯤꯇꯪ ꯑꯗꯨꯝ ꯂꯩꯨꯒꯨꯝ ꯇꯩꯌꯦ ꯉꯔꯥꯡꯗꯤ ꯄꯨꯔꯅꯤꯃꯥ ꯑꯣꯏꯕꯅꯤꯅ ꯉꯁꯤꯗꯤ ꯑꯗꯨꯝ ꯍꯥꯏꯗꯤ ꯉꯁꯤꯐꯥꯎꯗꯤ ꯑꯗꯨꯝ ꯊꯕꯜ ꯐꯥꯈ꯭ꯔꯦ ꯍꯥꯏꯅꯩꯗꯅ ꯑꯗꯨꯃꯥꯏꯅ ꯇꯧꯔꯒ ꯈꯔ ꯐꯔꯤ ꯑꯗꯨ ꯀꯩꯅꯣ ꯇꯧꯋꯦ ꯎꯝ ꯌꯦꯟ ꯊꯣꯡꯕ ꯃꯅꯝꯁꯦ ꯍꯦꯛꯇ ꯂꯩꯀꯥꯏꯁꯦ ꯀꯩꯅꯣ ꯌꯦꯟ ꯊꯣꯡꯕ ꯉꯥꯛꯇ ꯉꯥꯏꯔꯕ ꯈꯪꯗꯦ ꯌꯦꯟ ꯊꯣꯡꯕ ꯃꯅꯝ ꯉꯥꯛꯇ ꯅꯝꯃꯦ ꯍꯧꯖꯤꯛ
ꯍꯣꯏ ꯆꯥꯛꯇꯣ ꯆꯥꯒꯦ ꯆꯥꯊꯣꯛꯑꯣ ꯑꯗꯨꯒꯒꯅ ꯆꯥꯛꯇꯣ ꯌꯥꯝ ꯂꯥꯝꯃꯛꯇ꯭ꯔꯤꯀꯥꯟꯗ ꯅꯠꯇ꯭ꯔꯒ ꯃꯌꯥꯝꯒꯤ ꯃꯅꯝꯒꯤ ꯔꯣꯁꯇꯨ ꯂꯧꯔꯒ ꯆꯥꯒꯦ ꯆꯥꯊꯣꯛꯑ ꯈꯔ ꯍꯦꯟꯅ ꯆꯪꯅꯕ ꯑꯗꯨ ꯍꯥꯏꯔꯒ ꯀꯩꯅꯣ ꯅꯣꯏꯒꯤ ꯍꯧꯖꯤꯛꯀꯤ ꯍꯥꯏꯗꯤ ꯌꯨꯝ ꯁꯥꯕꯗꯣ ꯎꯝ ꯂꯣꯏꯁꯤꯟ ꯀꯌꯥꯝ ꯂꯣꯏꯁꯤꯜꯂꯛꯑꯒꯦ ꯑꯗꯨꯒ ꯀꯌꯥꯝ ꯋꯥꯠꯂꯤꯒꯦ ꯂꯣꯏꯁꯤꯟꯒꯗꯕꯅ ꯍꯧꯖꯤꯛ ꯍꯧꯖꯤꯛ ꯁꯨꯝ ꯆꯠꯊꯔꯤꯕ꯭ꯔꯥ ꯁꯥꯕꯗꯣ ꯅꯠꯇ꯭ꯔꯒ ꯂꯦꯞꯄꯤꯕ꯭ꯔꯥ ꯀꯃꯥꯏꯅ ꯇꯧꯒꯦ
ꯍꯧꯖꯤꯛ ꯍꯧꯖꯤꯛꯁꯦ ꯐꯨꯇꯤꯟ ꯀꯛꯑꯒ ꯊꯝꯃꯦ ꯑꯗꯨꯒ ꯃꯣꯏꯒꯤꯁꯦ ꯐꯨꯇꯤꯟꯁꯦ ꯑꯃꯨꯛꯀ ꯍꯟꯅ ꯀꯛꯀꯗꯧꯔ ꯀꯃꯥꯏꯅ ꯇꯧꯗꯣꯏꯅꯣ ꯈꯪꯗ꯭ꯔꯦꯕꯀꯣ ꯑꯗꯨꯝ ꯁꯨꯃꯥꯏꯅ ꯁꯤꯔꯤꯁꯤꯗ ꯔꯪ ꯔꯪ ꯊꯥꯗꯣꯏꯔꯥ ꯈꯣꯠꯇꯣꯏꯔꯥ ꯈꯪꯗ꯭ꯔꯦ ꯑꯗꯨ ꯃꯈꯥꯒꯤ ꯍꯧꯖꯤꯛ ꯀꯩꯅꯣ ꯇꯧꯔꯤ ꯇꯥꯏꯜꯁ ꯅꯞ ꯄꯤ ꯑꯣꯏ ꯈꯔ ꯃꯨꯁꯂꯤꯝ ꯉꯥꯛꯇꯅꯦ ꯂꯥꯛꯏꯗꯣ ꯑꯗꯨꯒ ꯃꯣꯏ ꯇꯧꯔꯒ ꯃꯣꯏ ꯃꯔꯤ ꯃꯔꯤꯃꯨꯛ ꯂꯥꯛꯑꯦ ꯑꯗꯨꯝ ꯔꯤꯒꯨꯂꯔ ꯑꯣꯏꯅ ꯂꯥꯛꯑꯦ ꯆꯥꯡ ꯅꯥꯏꯅ ꯂꯥꯛꯑꯦ ꯃꯊꯛꯀꯤ ꯊꯥꯕ ꯂꯣꯏꯈ꯭ꯔꯦ ꯑꯗꯨꯒ ꯃꯈꯥꯒꯤ ꯀꯩꯅꯣꯒꯤ ꯐꯥꯔꯁ ꯐ꯭ꯂꯣꯔ ꯍꯥꯏꯇꯥꯔꯦꯀꯣ ꯑꯗꯨꯃꯥꯏꯅ ꯑꯗꯨꯒꯨꯝꯕ ꯑꯗꯨꯏ ꯃꯊꯛꯇꯣ ꯊꯥꯔꯤ ꯍꯧꯖꯤꯛ ꯑꯗꯨꯃꯥꯏꯅ ꯇꯧꯋꯦ ꯑꯇꯩꯗꯤ ꯇꯣꯏꯅ ꯂꯣꯏꯁꯤꯟꯗ꯭ꯔꯤꯗ ꯑꯥ ꯑꯗꯨꯏꯗꯨꯣ ꯐ꯭ꯂꯣꯔꯗꯣ ꯂꯣꯏꯁꯤꯜꯂꯒ ꯑꯗꯨꯒ ꯀꯩꯀꯩ ꯎꯄꯨ ꯆꯟꯕ ꯑꯣꯏꯒꯦꯔꯥ ꯀꯩ ꯑꯣꯏꯒꯦꯔꯥ ꯔꯪ ꯊꯥꯞꯄ ꯑꯣꯏꯒꯦꯔꯥ ꯑꯗꯨꯃꯥꯏꯅ ꯇꯧꯗꯧ ꯃꯥꯜꯂꯦ ꯁꯤ ꯍꯥꯟꯅ ꯂꯣꯏꯁꯤꯟꯗꯧ ꯃꯥꯜꯂꯦ ꯃꯣꯏ ꯑꯗꯨꯝ ꯈꯔꯗꯤ ꯑꯗꯨꯝ ꯀꯨꯏꯅ ꯆꯪꯉꯦꯕꯀꯣ ꯃꯣꯏ ꯃꯊꯛꯇꯤ ꯍꯥꯏꯗꯤ ꯑꯩꯈꯣꯏ ꯂꯩꯔꯤꯕ ꯕꯣꯔꯠ ꯊꯥꯔꯤꯁꯦ ꯑꯁꯤꯒꯤ ꯃꯊꯛꯇ ꯑꯃꯨꯛ ꯕꯦꯂꯥꯔꯃꯥꯔ ꯇ ꯀꯩ ꯀꯩ ꯂꯩꯖꯣꯏ ꯀꯩꯀꯩ ꯍꯥꯞꯄꯒ ꯑꯃꯨꯛ ꯀꯩꯅꯣ ꯇꯧꯗꯣꯏꯅꯦꯕꯀꯣ ꯊꯥꯗꯣꯏꯅꯦꯕꯀꯣ ꯑꯗꯨꯒ ꯑꯗꯨꯒ ꯑꯃꯨꯛ ꯀꯩꯅꯣꯗꯣ ꯍꯧꯖꯤꯛꯀꯤ ꯇꯥꯏꯂꯁꯨ ꯅꯞꯇꯣꯏꯅꯦꯕ ꯑꯗꯨꯃꯥꯏꯅ ꯇꯧꯕꯅꯤꯅ ꯑꯗꯨꯝ ꯈꯔ ꯀꯨꯏꯅ ꯆꯪꯉꯤ ꯍꯥꯏꯇꯥꯔꯦ ꯀꯣꯛ ꯊꯥꯖꯤꯟꯕ ꯌꯥꯗꯕꯅꯤꯅ ꯑꯗꯨꯃꯥꯏꯅ ꯇꯧꯋꯦ ꯑꯗꯨꯝ ꯍꯌꯦꯡ ꯂꯣꯏꯔꯀꯥꯟꯗ ꯍꯥꯏꯔꯛꯀꯦꯁꯦ
ꯍꯣꯏ ꯍꯣꯏ ꯅꯠꯇꯦꯗ ꯁꯨꯝ ꯍꯪꯕꯅꯤꯗ ꯍꯥꯏꯕꯗꯤ ꯑꯥ ꯁꯥꯈ꯭ꯔꯦ ꯑꯗꯨꯗꯤ ꯈꯪꯕꯀꯣ ꯑꯗꯒꯤ ꯁꯨꯝ ꯃꯄꯥꯟꯗꯕꯨꯗꯤ ꯎꯔꯒꯁꯨ ꯃꯅꯨꯡꯗꯨꯗꯤ ꯎꯗꯦ ꯑꯗꯨꯅ ꯀꯌꯥꯝ ꯂꯣꯏꯁꯤꯂꯒꯦ ꯂꯣꯏꯁꯤꯟꯗꯒꯦ ꯁꯨꯝ ꯍꯪꯕꯅꯤꯗ ꯍꯣꯏ ꯅꯣꯏ ꯑꯗꯨꯃꯥꯏꯅ ꯇꯧꯗꯣꯔꯕꯨꯗꯤ ꯍꯦ ꯇꯗꯤ ꯀꯩꯅꯣ ꯂꯥꯛꯇꯣꯏꯅꯤ ꯍꯥꯏꯔꯛꯇ꯭ꯔꯁꯨ ꯑꯩꯈꯣꯏꯗꯤ ꯍꯦꯛꯇ ꯂꯥꯛꯇꯣꯏꯅꯦ ꯑꯗꯨꯏꯕꯨꯗꯤ ꯑꯗꯨ ꯍꯥꯏꯔꯒ ꯍꯧꯖꯤꯛꯀꯤ ꯕꯣꯠ ꯃꯊꯛꯇ ꯑꯗꯨꯝ ꯕꯤꯂꯥꯝ ꯕꯥꯇꯤꯒꯨꯝꯕ ꯍꯩꯔꯒ ꯇꯥꯏꯜꯁ ꯊꯥꯖꯤꯟꯕꯗ ꯑꯗꯨꯗꯣ ꯑꯗꯨꯝ ꯍꯥꯏꯕꯗꯤ ꯎꯝ ꯌꯥꯕꯨꯗꯤ ꯌꯥꯔꯝꯅꯤꯀꯣ ꯑꯗꯨꯑꯣꯁꯨ ꯑꯩ ꯑꯗꯨ ꯇꯥꯗꯕ ꯍꯥꯏꯇꯥꯔꯦ ꯑꯗꯨꯃꯥꯏꯅ ꯍꯥꯏꯕꯗꯤ ꯕꯣꯠ ꯃꯊꯛꯇ ꯑꯃꯨꯛ ꯁꯤꯃꯦꯟꯒꯨꯝꯕ ꯍꯥꯞꯄꯒ ꯇꯧꯕꯗꯣ ꯇꯥꯗꯕ ꯍꯥꯏꯇꯥꯔꯦꯀꯣ ꯑꯗꯨꯒꯤ ꯁꯨꯝ ꯍꯪꯉꯛꯏꯅꯦ ꯑꯩꯅ ꯍꯪꯉꯛꯏꯁꯦ ꯍꯣꯏ ꯅꯣꯏꯒꯤ ꯍꯦꯛ ꯃꯊꯛꯇꯨꯕꯨꯗꯤ ꯑ ꯁꯥꯔꯇ ꯍꯩꯕꯅꯤꯅ ꯑꯗꯨꯗꯕꯨꯗꯤ ꯇꯥꯏꯜꯁꯇꯣ ꯌꯥꯔꯦꯗꯅꯀꯣ ꯑꯗꯨꯒꯤ ꯃꯊꯛꯇ ꯕꯣꯔꯠ ꯄ꯭ꯔ ꯍꯧꯖꯤꯛꯀꯤ ꯍꯥꯏꯗꯣ ꯑꯗꯨꯝ ꯍꯥꯏꯕꯗꯤ ꯐꯖꯅ ꯑꯗꯨꯝ ꯌꯥꯕ꯭ꯔꯥ ꯑꯗꯨ ꯊꯥꯕ ꯍꯧꯔꯕ ꯅꯠꯇ꯭ꯔꯣ ꯍꯧꯖꯤꯛꯁꯦ ꯑꯗꯨꯝ ꯌꯥꯕ꯭ꯔꯥ ꯀꯃꯥꯏ ꯇꯧꯒꯦ
ꯑꯗꯨꯝ ꯌꯥꯏꯌꯦ ꯑꯗꯨꯝ ꯕꯣꯔꯠ ꯍꯥꯏꯁꯤꯗꯤ ꯐ꯭ꯂꯦꯠ ꯑꯣꯏꯕꯅꯤꯅꯀꯣ ꯑꯗꯨꯏꯗꯤ ꯀꯩꯁꯨ ꯀꯥꯏꯗꯦ ꯑꯗꯒꯤ ꯄꯣꯠꯁꯤꯁꯨ ꯌꯥꯝ ꯊꯥꯏꯌꯦꯕ ꯊꯥꯕꯗꯣ ꯑꯁꯤ ꯈꯛꯇ ꯊꯥꯀꯥꯟꯗ ꯑꯗꯨꯝ ꯌꯥꯗꯤ ꯌꯥꯏ ꯍꯥꯏꯕꯀꯣ ꯑꯗꯨ ꯃꯈꯥꯗ ꯃꯈꯥ ꯍꯥꯏꯗꯤ ꯕꯣꯔꯠ ꯑꯗꯨꯒꯤ ꯃꯈꯥꯗ ꯂꯩꯕ ꯔꯨꯝ ꯃꯈꯩꯗ ꯁꯨꯝ ꯆꯠꯄ ꯈꯣꯠꯇꯣꯛꯄ ꯆꯠꯄ ꯈꯣꯠꯄꯁꯦ ꯃꯊꯛꯇꯒꯤ ꯌꯦꯡ ꯆꯠꯄꯁꯦ ꯃꯈꯥꯗ ꯃꯈꯥꯗ ꯇꯥꯏꯌꯦꯕ ꯈꯣꯟꯖꯦꯜꯁꯦ ꯑꯗꯨꯅ ꯀꯩꯅꯣ ꯇꯧꯋꯦꯕ ꯎꯝ ꯑꯗꯨꯅ ꯑꯁꯤ ꯇꯥꯥꯏꯜꯁ ꯊꯥꯈ꯭ꯔꯀꯥꯟꯁꯦ ꯑꯁꯤ ꯕꯦꯜꯂꯥꯝ ꯇꯤ ꯀꯩꯀꯩ ꯍꯩꯔꯒ ꯁꯨꯃꯥꯏꯅ ꯂꯩꯖꯦꯡ ꯀꯩꯀꯩ ꯍꯥꯞꯄꯒ ꯊꯥꯈꯤ ꯀꯥꯟꯁꯤꯗ ꯁꯤꯗ ꯈꯤꯇꯪ ꯁꯥꯎꯟꯁꯦ ꯈꯤꯇꯪ ꯅꯦꯝꯊꯩ ꯍꯥꯏꯇꯥꯔꯦꯀꯣ ꯈꯣꯟꯖꯦꯜ ꯊꯣꯠ ꯇꯥꯗꯦꯕ ꯁꯨꯝ ꯈꯣꯡꯅ ꯆꯠꯄ ꯈꯣꯠꯄꯒꯤ ꯑꯗꯨꯅ ꯃꯥꯏ ꯇꯧꯋꯦ ꯑꯗꯣ ꯃꯅꯨꯡ ꯀꯥ ꯃꯅꯨꯡꯒꯤꯗꯤ ꯊꯥꯗ꯭ꯔꯤꯕ ꯃꯄꯥꯟꯒꯤ ꯕꯦꯔꯦꯟꯗꯥꯈꯩꯕꯨꯗꯤ ꯃꯊꯛꯀꯤꯗꯤ ꯊꯥꯔꯦꯕ ꯃꯅꯨꯡꯒꯤꯗꯤ ꯊꯥꯗ꯭ꯔꯤ ꯀꯣꯟꯅ ꯊꯥꯗꯣꯏꯔꯥ ꯈꯪꯗꯦ ꯃꯣꯏꯒꯤꯁꯦ ꯑꯣ ꯑꯀꯨꯞꯄ ꯃꯑꯣꯡꯕꯨꯗꯤ ꯈꯪꯗ꯭ꯔꯦ ꯑꯩꯈꯣꯏꯗꯥꯁꯨ ꯑꯩ ꯍꯪꯗ꯭ꯔꯦꯕ ꯊꯣꯏꯅ ꯑ ꯃꯥ ꯂꯣꯏ ꯁꯤꯟꯕꯅꯤꯅ ꯑꯩꯁꯨ ꯑꯗꯨꯝ ꯍꯥꯏꯗꯤ ꯍꯥꯡꯗꯣꯛ ꯍꯟꯖꯤꯟ ꯇꯧꯕꯗ ꯑꯩꯅꯁꯨ ꯊꯕꯛꯇꯣ ꯃꯇꯦꯡ ꯄꯥꯡꯕ ꯉꯝꯗ꯭ꯔꯃꯤꯅ ꯑꯩꯁꯨ ꯊꯕꯛ ꯆꯠꯄꯅꯤꯅꯀꯣ ꯑꯗꯨꯃꯥꯏꯅ ꯇꯧꯋꯦ ꯑꯗꯣ ꯑꯗꯨꯝ ꯑꯁꯤꯅꯕꯨꯗꯤ ꯐꯗꯧ ꯃꯥꯜꯂꯦ ꯈꯜꯂꯤ ꯍꯥꯏꯗꯤ ꯆꯠꯄ ꯈꯣꯠꯄ ꯑꯩꯅꯁꯨ ꯁꯨꯝ ꯃꯊꯛꯇ ꯃꯤ ꯂꯩꯔꯒꯁꯨꯀꯣ ꯅꯠꯇ꯭ꯔꯒꯅ ꯑꯩꯅ ꯌꯣꯒꯥ ꯁꯥꯟꯅꯕ ꯑꯣꯏꯒꯦꯔꯥ ꯀꯩꯗꯧꯒꯦꯔꯥ ꯆꯣꯡꯉꯨ ꯊꯟꯗ ꯇꯧꯕ ꯑꯣꯏꯒꯦꯔꯥ ꯑꯗꯨꯝ ꯇꯥꯏꯜꯁ ꯊꯥꯈꯤꯕꯁꯤꯅꯕꯨꯗꯤ ꯁꯥꯎꯟꯗꯣ ꯃꯈꯥꯗ ꯇꯥꯔꯔꯣꯏꯕꯀꯣ ꯑꯗꯨꯃꯥꯏꯅ ꯇꯧꯋꯦ ꯑꯗꯣ ꯅꯣꯏꯒꯤꯗꯤ ꯀꯃꯥꯏ ꯀꯃꯥꯏꯅ ꯇꯧꯔꯤꯒꯦ ꯕꯕꯥꯍꯣꯏꯗꯤ ꯀꯃꯥꯏꯅ ꯑꯗꯨꯝ ꯂꯩ ꯕ꯭ꯔꯣ ꯅꯥꯕ ꯌꯦꯛꯄ ꯌꯥꯎꯗꯕ꯭ꯔꯣ ꯀꯃꯥꯏꯅ ꯇꯧꯔꯤꯒꯦ
ꯍꯣꯏ ꯊꯣꯏꯗꯣꯛꯅ ꯑꯗꯨꯝ ꯍꯥꯏꯕꯗꯤ ꯏꯁꯣꯔꯅ ꯆꯥꯟꯕꯤꯕꯗꯒꯤ ꯑꯅꯥ ꯑꯌꯦꯛꯇꯤ ꯊꯣꯏꯗꯣꯛꯅꯗꯤ ꯌꯥꯎꯗꯦ ꯑꯗꯨ ꯁꯨꯝ ꯑꯍꯜꯗꯤ ꯑꯣꯏꯔꯛꯑꯃꯤꯅ ꯀꯩ ꯍꯥꯏꯅꯤ ꯈꯤꯇꯪ ꯀꯨꯏꯅ ꯆꯠꯄꯔꯣ ꯅꯠꯇ꯭ꯔꯁꯨ ꯈꯤꯇꯪ ꯀꯨꯏꯅ ꯐꯝꯕꯗ ꯑꯗꯨꯝ ꯈ꯭ꯋꯥꯡ ꯈꯤꯇꯪ ꯅꯥꯕ ꯍꯧꯒꯠꯄꯗ ꯈꯤꯇꯪ ꯇꯞꯄ ꯑꯗꯨꯝ ꯑꯗꯨꯒꯨꯝꯕꯗꯨꯗꯤ ꯑꯗꯨꯝ ꯇꯦꯛ ꯇꯦꯛ ꯌꯥꯎꯋꯦꯕꯀꯣ ꯍꯥꯏꯕꯗꯤ ꯍꯋꯥꯡꯒꯨꯝꯕ ꯈꯤꯇꯪ ꯅꯨꯡꯉꯥꯏꯇꯕ ꯑꯗꯨꯃꯥꯏꯅ ꯇꯧꯕꯗꯨꯕꯨꯗꯤ ꯑꯗꯨ ꯑꯗꯨ ꯅꯠꯇꯕ ꯑꯇꯣꯞꯄ ꯌꯥꯝ ꯀꯟꯅ ꯀꯩ ꯍꯥꯏꯅꯤ ꯂꯥꯏꯌꯦꯡꯕ ꯉꯝꯗꯕ ꯑꯗꯩ ꯑꯇꯣꯞ ꯑꯇꯣꯞꯄꯗꯤ ꯊꯣꯏꯗꯣꯛꯅ ꯇꯧꯗꯦ ꯇꯧꯗꯕꯁꯨ ꯑꯣꯏꯁꯅꯨ ꯑꯗꯣ ꯅꯣꯏꯒꯤꯁꯨ ꯑꯗꯨꯝ ꯀꯜꯂꯒ ꯂꯩꯕ ꯃꯥꯜꯂꯦ ꯅꯣꯏꯒꯤ ꯏꯃꯥ ꯕꯕꯥꯅꯗꯤ ꯍꯦꯟꯅꯗꯤ ꯑꯍꯟꯗꯤ ꯑꯣꯏꯔꯝꯗꯧꯗꯤ ꯃꯥꯜꯂꯦ ꯑꯗꯨ ꯑꯣꯏꯔꯒꯁꯨ ꯑꯗꯨꯝ ꯈꯤꯡ ꯈꯤꯡ ꯂꯥꯎꯅ ꯂꯦꯞꯂꯤꯌꯦ ꯕꯕꯥꯁꯨ ꯑꯗꯒꯤ ꯏꯃꯥꯁꯨ ꯕꯖꯥꯔꯗ ꯊꯣꯛꯇꯅ ꯑꯗꯒꯤ ꯕꯕꯥꯁꯨ ꯑꯗꯨꯝ ꯑꯍꯜ ꯑꯣꯏꯔꯦ ꯍꯥꯏꯖꯔꯁꯨ ꯑꯗꯨꯝ ꯆꯠꯂꯒ ꯍꯥꯏꯕꯗꯤ ꯈꯪꯗꯦ ꯃꯥꯒꯤ ꯐꯤꯒꯔꯒꯁꯦ ꯑꯗꯨꯝ ꯆꯞ ꯆꯥꯅ ꯂꯩꯕꯗꯣ ꯌꯥꯝ ꯅꯣꯏꯊꯣꯛꯄ ꯌꯥꯝ ꯆꯥꯎꯊꯣꯛꯄ ꯑꯗꯨꯃꯥꯏꯅ ꯁꯨ ꯀꯌꯥ ꯇꯧꯗꯕ ꯃꯥꯜꯂꯦ ꯑꯗꯨ ꯑꯗꯨꯃꯥꯏꯅ ꯇꯧꯕꯗꯨꯅꯗꯤ ꯐꯕ ꯍꯣꯏ ꯐꯩꯌꯦ ꯑꯗꯨꯒ ꯍꯧꯖꯤꯛꯀꯤ ꯇꯥꯏꯜꯁꯀꯤ ꯃꯇꯥꯡꯗꯣ ꯎꯝ ꯑꯩꯁꯨ ꯗꯥꯏꯔꯦꯛ ꯍꯥꯏꯗꯤ ꯕꯣꯠꯇ ꯆꯠꯄ ꯍꯥꯏꯕꯁꯤꯗꯤ ꯑꯩꯈꯣꯏꯅ ꯍꯦꯛꯇ ꯂꯥꯡꯅ ꯂꯥꯡꯉꯒꯦ ꯈꯜꯂꯒ ꯆꯠ ꯗꯨꯃꯛ ꯅꯠꯇ꯭ꯔꯒꯁꯨ ꯃꯈꯥꯗ ꯂꯩꯕ ꯃꯤꯁꯨ ꯍꯣꯏ ꯇꯥꯕꯗ ꯅꯨꯡꯉꯥꯏꯔꯗꯤ ꯃꯊꯛꯇ ꯂꯩꯕ ꯃꯤꯗꯨꯁꯨ ꯉꯁꯥꯏꯒꯤ ꯃꯥꯅ ꯈꯣꯡꯀꯥꯞ ꯑꯃ ꯊꯥꯡꯉꯒꯁꯨ ꯃꯈꯥꯗ ꯃꯤꯅ ꯑꯗꯨꯝ ꯇꯥꯈꯤꯕꯗꯣ ꯃꯥꯁꯨ ꯀꯩꯁꯨ ꯅꯨꯡꯉꯥꯏꯔꯣꯏꯕꯀꯣ ꯑꯗꯨꯅ ꯑꯗꯨꯃꯥꯏꯅ ꯇꯥꯏꯜꯁꯀꯨꯝꯕ ꯊꯥꯖꯤꯜꯂꯒꯕꯨꯗꯤ ꯇꯥꯔꯒꯁꯨ ꯉꯁꯥꯏ ꯈꯤꯇꯪꯗꯤ ꯐꯗꯧꯗꯤ ꯃꯥꯜꯂꯦ ꯍꯥꯏꯕꯗꯤ ꯂꯦꯌꯔꯗꯣ ꯕꯣꯠꯀꯤ ꯑꯃ ꯂꯩꯖꯒ꯭ꯔꯅꯤ ꯑꯗꯨꯒ ꯕꯤꯂꯥꯝꯕꯥꯔꯇꯤꯒꯨꯝꯕꯒꯤ ꯑꯃ ꯂꯩꯔꯅꯤ ꯇꯥꯏꯜꯀꯤ ꯑꯃ ꯂꯩꯔꯅꯤ ꯂꯥꯏꯌꯔꯁꯦ ꯑꯍꯨꯝꯗ ꯂꯥꯛꯇꯣꯏꯅꯤꯅ ꯑꯗꯨꯝ ꯈꯤꯇꯪ ꯅꯣꯡ ꯐꯥꯗꯣꯛ ꯀꯩꯅꯣꯝꯃ ꯄꯣꯠ ꯑꯃ ꯇꯥꯏ ꯍꯥꯏꯔꯁꯨ ꯑꯗꯒꯤ ꯈꯤꯇꯪ ꯈꯣꯡ ꯀꯟꯅ ꯊꯥꯡꯒ꯭ꯔꯦ ꯍꯥꯏꯔꯁꯨ ꯃꯉꯣꯟꯗꯁꯨ ꯑꯗꯩ ꯃꯈꯥꯗ ꯂꯩꯕ ꯃꯤꯗꯁꯨ ꯅꯨꯡꯉꯥꯏ ꯑꯗꯨꯗꯤ ꯈꯤꯇꯪ ꯅꯨꯡꯉꯥꯏꯗꯧꯗꯤ ꯃꯥꯜꯂꯦꯕꯀꯣ ꯑꯗꯣ ꯅꯣꯏꯒꯤ ꯀꯩꯅꯣꯗꯣ ꯍꯥꯏꯔꯞ ꯍꯥꯏꯕꯗꯤ ꯎꯝ ꯅꯣꯏꯅ ꯄꯨꯂꯞ ꯂꯩꯗꯣꯔꯤꯕ꯭ꯔꯥ ꯅꯠꯇ꯭ꯔꯒ ꯑꯗꯨꯝ ꯑꯇꯣꯞꯄ ꯃꯤꯗꯣꯟꯗ ꯀꯩꯅꯣꯒꯨꯝꯕ ꯁꯟꯗꯣꯛꯄꯒꯤ ꯋꯥꯔꯤꯗꯤ ꯂꯩꯕ꯭ꯔꯣ ꯀꯃꯥꯏꯅ ꯇꯧꯒꯦ ꯑꯩ ꯍꯥꯏꯔꯞ ꯑꯗꯨꯃꯥꯏꯅ ꯇꯥꯒꯤꯒꯨꯝ ꯇꯧꯕꯀꯣ
ꯍꯣꯏ ꯁꯟꯗꯣꯛꯀꯦꯅ ꯑꯈꯣꯏꯃꯥ ꯑꯈꯣꯏꯗꯥꯅꯕꯨꯗꯤ ꯁꯨꯝ ꯑꯉꯥꯡ ꯇꯨꯏꯁꯟ ꯇꯧꯕꯅꯤ ꯈꯪꯗꯦ ꯅꯠꯇ꯭ꯔꯒꯅ ꯑ ꯀꯩꯅꯣꯒꯤ ꯕꯣꯔꯗꯤꯡ ꯑꯣꯏꯅ ꯊꯝꯕꯅꯤ ꯈꯪꯗꯦ ꯍꯣꯁꯇꯦꯜ ꯑꯣꯏꯅ ꯊꯝꯕꯅꯤ ꯈꯪꯗꯦ ꯑꯗꯨꯃꯥꯏꯅ ꯇꯧꯒꯦꯅ ꯈꯜꯂꯝꯕ ꯑꯗꯣ ꯃꯊꯛꯇ ꯍꯥꯏꯗꯤ ꯏꯍꯥꯡ ꯍꯥꯡꯅ ꯂꯩꯗꯧ ꯁꯔꯨꯛꯄꯨꯗꯤ ꯄꯩꯁꯥ ꯑꯣꯏꯅ ꯁꯨꯝ ꯂꯥꯛꯄꯅ ꯐꯩꯗꯅꯀꯣ ꯑꯗꯨꯒꯤ ꯈꯜꯂꯝꯕ ꯑꯗꯨꯗ ꯑꯩꯅ ꯎꯝ ꯃꯥꯅꯕꯨꯗꯤ ꯍꯧꯖꯤꯛ ꯄꯣꯠ ꯊꯝꯅꯤ ꯀꯩꯀꯩ ꯊꯝꯅꯤꯅ ꯍꯥꯏꯔꯦ ꯃꯊꯛꯇ ꯃꯈꯥꯗ ꯄꯣꯠ ꯆꯩꯩ ꯃꯌꯥꯝ ꯂꯩꯌꯦꯕꯀꯣ ꯑꯗꯣ ꯃꯊꯛ ꯊꯝꯅꯤ ꯈꯣꯠꯅꯤꯕꯨꯗꯤ ꯍꯥꯏꯔꯤ ꯑꯗꯨ ꯒ꯭ꯌꯥꯟ ꯇꯥꯗꯦ ꯑꯩꯅ ꯑꯩꯅ ꯑꯩꯒꯤ ꯌꯣꯒ ꯀ꯭ꯂꯥꯁꯇꯣ ꯃꯥꯏ ꯑꯁꯤ ꯃꯊꯛꯀꯤꯁꯤꯗ ꯇꯧꯒꯦꯅ ꯍꯥꯏꯕꯀꯣ ꯑꯗ ꯃꯥꯅ ꯍꯥꯏꯅꯦ ꯌꯣꯒꯥ ꯀ꯭ꯂꯥꯁ ꯍꯧꯗꯣꯏ ꯑꯣꯏꯗꯤ ꯄꯩꯁꯥ ꯈꯔ ꯄꯤꯔꯛꯑꯣ ꯌꯣꯒꯒꯤ ꯀꯩꯅꯣꯖꯦ ꯊꯥ ꯑꯃꯗꯌꯦ ꯑꯩꯅ ꯇꯥꯅꯤꯡꯗꯦ ꯄꯤꯔꯣꯏ ꯍꯥꯏꯕ ꯀꯣ ꯑꯗꯒꯤ ꯑꯩꯈꯣꯏ ꯕꯥꯍꯣꯏꯁꯨꯅꯦ ꯀꯩꯅꯣ ꯇꯧꯋꯦ ꯅꯪ ꯉꯁꯥꯏ ꯍꯥꯏꯕꯗꯣ ꯑꯩꯈꯣꯏ ꯕꯥꯍꯣꯏ ꯌꯥꯝ ꯀꯟꯕ ꯃꯥꯟꯕꯋꯥꯅꯦ ꯀꯟꯗ꯭ꯔꯦꯗ ꯍꯧꯖꯤꯛ ꯀꯥꯟꯗꯦ ꯍꯥꯏꯗꯤ ꯗꯥꯏꯕꯦꯇꯤꯁꯁꯨ ꯂꯩꯔꯦ ꯕꯤ ꯄꯤꯁꯨ ꯋꯥꯡꯉꯦ ꯑꯗꯒꯤ ꯑꯃꯨꯛ ꯑ ꯁꯨꯝ ꯑꯍꯟ ꯑꯣꯏꯁꯤꯜꯂꯛꯄꯒꯤ ꯈꯣꯡ ꯇꯥꯡ ꯇꯥꯡ ꯆꯤꯛ ꯄꯤꯗꯨ ꯇꯧꯋꯦꯕ ꯁꯥꯏꯗꯤꯀꯥꯃꯛꯇꯤ ꯅꯠꯇꯕꯀꯣ ꯑꯗꯨꯃꯥꯏꯅ ꯇꯧꯋꯦ ꯑꯗꯨꯅ ꯍꯥꯟꯅꯒꯤ ꯑꯗꯨꯃꯥꯏꯅ ꯇꯤꯛ ꯇꯤꯛ ꯂꯥꯎꯔꯒ ꯇꯧꯕꯗꯨꯗꯤ ꯇꯧꯗ꯭ꯔꯦ ꯁꯥ ꯌꯥꯝ ꯁꯣꯟꯖꯤꯜꯂꯦ ꯍꯥꯏꯗꯤ ꯎꯟꯁꯥ ꯒꯥꯇꯣ ꯁꯨꯃꯥꯏꯅ ꯎꯝ ꯃꯥꯍꯣꯁꯨꯅꯦ ꯁꯥꯗꯣꯡ ꯍꯥꯏꯗꯤ ꯁꯥꯗꯣꯡ ꯍꯥꯏꯗꯣꯏꯔꯥ ꯀꯩ ꯍꯥꯏꯗꯣꯏꯅꯣ ꯑ ꯂꯨꯖ ꯑꯣꯏꯔꯛꯄꯗꯨꯀꯣ ꯎꯟꯁ ꯏꯁꯀꯤꯟ ꯀꯥꯇꯣ ꯐꯔꯥ ꯐꯔꯥꯛꯛ ꯇꯥꯕꯁꯦ ꯑꯗꯨꯝ ꯍꯧꯔꯦꯕ ꯃꯥ ꯃꯇꯣꯈꯇ ꯁꯨꯃꯥꯛꯏꯅ ꯐꯝ ꯐꯝꯃꯣ ꯐꯪꯉꯀꯥꯟꯗ ꯃꯁꯥ ꯃꯇꯣꯗ ꯑꯛ ꯉꯛꯆꯕꯗꯣ ꯀꯣ ꯍ ꯑꯩꯕꯨ ꯁꯨꯃꯥꯏꯅ ꯇꯧꯔꯕ꯭ꯔꯥ ꯒꯥꯏꯅ ꯍꯥꯏꯔꯛꯄ ꯑꯩꯈꯣꯏ ꯃꯥꯁꯦ ꯁꯨꯝ ꯍꯥꯏꯗꯤ ꯍꯅꯨ ꯔꯦ ꯑꯗꯨ ꯃꯥꯁꯨ ꯊꯕꯛꯇꯤ ꯁꯨꯡꯂꯦꯞ ꯃꯦꯞꯇꯕꯅꯤꯅ ꯑꯗꯨꯝ ꯍꯥꯏꯗꯤ ꯊꯕꯛꯁꯦ ꯌꯨꯝꯗ ꯂꯩꯔꯁꯨꯅꯦ ꯃꯥ ꯃꯈꯨꯠꯁꯦ ꯑꯗꯨꯝ ꯂꯦꯡꯉ ꯂꯩꯌꯦꯕ ꯈꯪꯉꯕ꯭ꯔꯥ ꯑꯃꯅ ꯅꯇ꯭ꯔꯥ ꯑꯃ ꯑꯃ ꯅꯠꯇ꯭ꯔꯥ ꯑꯃ ꯑꯃꯝ ꯇꯧꯔ ꯂꯩꯅꯤꯡꯕꯗꯣ ꯍꯥꯏ ꯅꯣꯡ ꯍꯥꯏꯗꯤ ꯅꯣꯡꯃꯇ ꯑꯩꯁꯦ ꯄꯣꯊꯥꯔꯒ ꯑꯩꯁꯦ ꯅꯨꯡꯉꯥꯏꯅ ꯂꯩꯔꯒꯦ ꯍꯥꯏꯕꯁꯦ ꯑꯝ ꯈꯟꯗꯦꯕ ꯑꯩꯈꯣꯏ ꯈꯛ ꯇꯧꯕꯨ ꯁꯤ ꯊꯕꯛ ꯈꯤꯇꯪ ꯆꯠꯂꯨꯔꯒ ꯋꯥꯔꯦ ꯄꯣꯊꯥꯕ ꯃꯥꯗꯤ ꯋꯥꯕ ꯄꯣꯊꯥꯕ ꯍꯥꯏꯁꯦ ꯂꯩ ꯇꯦꯕꯗꯨꯝ ꯄꯣꯊꯥꯕ ꯍꯥꯏꯅ ꯄꯣꯊꯥꯕ ꯍꯥꯏꯁꯦ ꯑꯇꯣꯞꯄ ꯏꯆꯦ ꯍꯣꯏꯗ ꯆꯠꯂꯨꯕꯅꯤ ꯈꯪꯗꯦ ꯅꯠꯇ꯭ꯔꯒꯅ ꯈꯣꯏ ꯃꯅꯤꯡꯒꯤ ꯑꯩꯈꯣꯏ ꯏꯗꯣꯝꯆꯥꯍꯣꯏ ꯆꯠꯂꯨꯕꯅꯤ ꯈꯪꯗꯦ ꯑꯗꯨꯃꯥꯏꯅ ꯇꯧꯔꯒ ꯑꯗꯨꯝ ꯉꯥꯛꯇꯪ ꯄꯣꯏ ꯀꯣꯏꯊꯣꯛ ꯃꯥꯏ ꯄꯣꯊꯥꯔꯤ ꯅꯠꯇ꯭ꯔꯗꯤ ꯌꯨꯝꯗ ꯂꯩꯔꯗꯤ ꯀꯩꯅꯣ ꯀꯩꯅꯣ ꯗꯨꯝ ꯃꯟꯕꯅꯤ ꯈꯪꯗꯦ ꯀꯩꯗꯧꯕꯅꯤ ꯈꯪꯗꯦ ꯑꯗꯨꯝ ꯃꯈꯨꯠꯁꯦ ꯑꯗꯨꯝ ꯂꯦꯡꯉ ꯂꯩꯗꯣꯏꯅꯦꯕꯀꯣ ꯃꯌꯥꯝꯁꯨ ꯉꯥꯡꯅꯔꯤꯅꯦ꯫ ꯑꯗꯣ ꯑꯈꯣꯏ ꯕꯥꯕꯨꯗꯤ ꯄꯣꯊꯥꯔꯦ ꯍꯧꯖꯤꯛꯀꯥꯟꯗꯤ ꯑꯃꯨꯛ ꯁꯣꯟꯕꯁꯨ ꯁꯣꯜꯂꯃꯤꯅ ꯁꯨꯔꯒꯒ ꯂꯩꯔꯦ ꯑꯗꯨꯅ ꯈꯪꯗꯦ ꯍꯟꯗꯛꯇꯤ ꯐꯨꯠꯕꯣꯜ ꯀꯟꯅ ꯌꯦꯡꯍꯧꯕꯅꯦ ꯉꯁꯤ
ꯍꯣꯏ ꯑꯗꯨꯕꯨꯗꯤ ꯍꯥꯏꯕꯗꯤ ꯑꯍꯜ ꯑꯣꯏꯔꯛꯄ ꯍꯥꯏꯕꯁꯦ ꯑꯗꯨꯝ ꯈꯤꯇꯪ ꯈꯤꯇꯪ ꯀꯩꯅꯣꯝꯗ ꯀꯩꯅꯣꯝꯗ ꯑꯗꯨꯝ ꯇꯧꯕꯅꯦ ꯇꯧꯕꯕꯨꯗꯤ ꯑ ꯑꯗꯨꯒ ꯍꯧꯖꯤꯛꯀꯤ ꯏꯃꯥꯅ ꯎꯟꯁꯥ ꯁꯨꯃꯥꯏꯅ ꯆꯤꯡꯗꯕꯗ ꯑꯩꯁꯨ ꯁꯨꯃꯥꯏꯟ ꯇꯧꯔ‌ꯄ ꯈꯜꯂꯦ ꯍꯥꯏꯗꯣ ꯑꯗꯨꯝ ꯂꯩꯕꯅꯦꯕ ꯃꯤꯁꯦ ꯍꯥꯏꯗꯤ ꯑꯈꯣꯏꯁꯨ ꯑꯗꯨ ꯉꯥꯏꯔꯦ ꯋꯥꯈꯟꯁꯤ ꯑꯗꯨꯝ__ ꯑꯉꯥꯡ ꯑꯣꯏꯅ ꯑꯉꯥꯡ ꯑꯣꯏꯅ ꯍꯥꯏꯕꯗꯤ ꯑꯩꯅ ꯂꯩꯔꯤꯕ ꯆꯍꯤꯁꯤꯒꯤ ꯁꯤꯗꯒꯤ ꯍꯦꯟꯅ ꯅꯧꯊꯣꯛꯅ ꯑꯗꯨꯝ ꯈꯜꯂꯤꯗꯅ ꯋꯥꯈꯟꯖꯦ ꯑꯗꯨꯃꯥꯏꯅ ꯑꯣꯏꯔꯝꯗꯣꯏꯅꯦ ꯃꯣꯏ ꯁꯨ ꯍꯥꯏꯕꯗꯤ ꯅꯧꯅ ꯑꯗꯨꯝ ꯂꯩꯕꯗꯨ ꯋꯥꯈꯟꯗꯗꯤ ꯑꯗꯨꯒ ꯉꯁꯥꯏꯒꯤ ꯑꯗꯨꯝ ꯐꯤꯕꯝ ꯀꯩꯀꯥꯗꯅ ꯈꯤꯇꯪ ꯑꯋꯣꯟꯕ ꯂꯥꯛꯄꯗꯣꯀꯣ ꯑꯍꯟ ꯑꯣꯏꯔꯛꯄꯒꯤ ꯑꯗꯨꯃꯥꯏꯅ ꯑꯣꯏꯔꯝꯕꯁꯨ ꯌꯥꯏ ꯑꯗꯨꯒ ꯊꯕꯛ ꯇꯧꯕꯒꯤ ꯃꯇꯥꯡꯗꯣ__ ꯑꯗꯨ ꯂꯩꯕꯅꯦꯕ ꯃꯤꯁꯦ ꯍꯥꯏꯕꯗꯤ ꯑꯁꯨꯃꯥꯏꯅ ꯅꯣꯡꯃꯒꯤ ꯃꯥꯒꯤ ꯁꯤꯟꯐꯝ ꯑꯃ ꯑꯣꯏꯅ ꯑꯗꯨꯝ ꯆꯠ ꯈꯤꯕ ꯃꯤꯁꯦ ꯁꯨꯇꯤ ꯑꯣꯏꯒꯦꯔꯥ ꯅꯠꯇ꯭ꯔꯒ ꯕꯟꯒꯨꯝꯕ ꯑꯣꯏꯕꯒꯤ ꯊꯣꯛꯇꯕ ꯑꯣꯏꯒꯦꯔꯥ ꯁꯨꯃꯥꯏꯟ ꯇꯧꯔꯀꯥꯟꯗ ꯂꯩꯕꯝ ꯈꯪꯗꯕꯗꯣ ꯑꯗꯨꯃꯥꯏꯅ ꯌꯥꯝ ꯇꯧꯅꯅꯕꯅꯦꯕ ꯑꯗꯨꯅ ꯍꯥꯏꯗꯤ ꯀꯩꯅꯣ ꯀꯩꯅꯣ ꯑꯗꯨꯝ ꯇꯧꯔꯒ ꯂꯩꯅꯤꯡꯕꯗꯣ꯫ ꯊꯕꯛꯁꯦ ꯌꯥꯝ ꯀꯟꯅ ꯅꯣꯝꯅ ꯁꯨꯕ ꯄ ꯅꯠꯇ꯭ꯔꯒꯖꯨ ꯍꯤꯞꯇꯣꯛꯑꯒ ꯐꯝꯗꯣꯛꯑꯒ ꯂꯩꯕꯁꯦ ꯑ ꯃꯣꯏꯗ ꯅꯨꯡꯉꯥꯏꯕꯝ ꯈꯪꯗꯕꯗꯣ ꯑꯗꯨꯏ ꯃꯍꯨꯠꯇ ꯃꯣꯏ ꯋꯥꯈꯟꯗ ꯑꯗꯨꯝ ꯌꯥꯝ ꯋꯥꯗ꯭ꯔꯒꯁꯨ ꯑꯩ ꯀꯩꯅꯣꯝꯃ ꯁꯨꯝ ꯃꯀꯥ ꯑꯃ ꯃꯜꯍꯧꯕꯅꯦ ꯃꯀꯥ ꯑꯃ ꯁꯨꯍꯧꯕ ꯆꯥꯝꯍꯧꯕ ꯄꯨꯜꯍꯧꯕꯗꯨꯅ ꯍꯦꯟꯅ ꯃꯣꯏꯗ ꯄꯣꯊꯥꯖꯕ ꯑꯃ ꯑꯣꯏꯕꯗꯣ ꯑꯗꯨꯃꯥꯏꯅ ꯑꯣꯏꯕ ꯂꯩꯕꯅꯦꯕ ꯈꯪꯕ꯭ꯔꯥ ꯑꯗꯨꯏꯒꯤꯁꯨ ꯑꯣꯏꯔꯝꯅꯤ ꯑꯗꯨꯒ ꯋꯥꯗ ꯋꯥꯔꯕꯨꯗꯤ ꯑꯗꯨꯝ ꯇꯨꯝꯒꯤꯗꯣꯏꯅꯦ ꯅꯨꯡꯗꯥꯡꯗꯁꯨ ꯇꯨꯝꯕ ꯅꯨꯡꯉꯥꯏꯗꯅꯀꯣ ꯑꯗꯨ ꯗꯨꯃꯥꯏꯟ ꯇꯧꯕꯁꯨ ꯑꯣꯏꯔꯝꯕ ꯌꯥꯏꯌꯦ ꯑꯗꯣ ꯍꯣꯏ ꯌꯦꯡꯉꯣ ꯑꯗꯨꯝ ꯑꯥ ꯍꯥꯏꯗꯤ ꯌꯥꯝ ꯀꯟꯅ ꯃꯣꯏꯅ ꯊꯕꯛ ꯑꯋꯥꯕ ꯁꯨꯕ ꯅꯠꯇ꯭ꯔꯒꯗꯤ ꯑꯗꯨꯝ ꯍꯥꯏꯕꯗꯤ ꯊꯥꯕꯝꯅꯦꯕ ꯑꯍꯜ ꯑꯣꯏꯔꯛꯄꯒꯤ ꯃꯠ ꯇꯝ ꯂꯦꯟꯕꯝꯖꯦ ꯑꯗꯨꯃꯥꯏꯅ ꯕꯖꯥꯔ ꯉꯥꯍꯛ ꯊꯣꯛꯑꯒ ꯑꯗꯨꯝ ꯂꯦꯟꯕ ꯃꯤꯁꯨ ꯂꯩꯌꯦ ꯍꯥꯏ ꯍꯥꯏꯕ ꯇꯥꯔꯦꯀꯣ ꯑꯗꯨꯃꯥꯏꯅ ꯇꯧꯕ ꯑꯣꯏꯔꯝꯕꯁꯨ ꯌꯥꯏꯌꯦ ꯑꯗꯨꯅ ꯑꯗꯨꯝ ꯇꯦꯛ ꯇꯦꯛ ꯁꯥꯏꯠꯇꯒꯤ ꯌꯦꯡꯖꯤꯜꯂꯒ ꯃꯁꯥꯗꯣ ꯌꯥꯝ ꯉꯝꯗ ꯉꯝꯗꯕ ꯑꯣꯏꯔꯒꯗꯤ ꯄꯣꯊꯥꯍꯟꯅꯉꯥꯏꯒꯤ ꯉꯝꯃꯒꯗꯤ ꯑꯗꯨꯝ ꯉꯥꯍꯥꯛ ꯃꯇꯝ ꯂꯦꯟꯕꯣꯏ ꯀꯩꯕꯣꯏ ꯑꯗꯨꯝ ꯋꯥꯈꯟꯗ ꯅꯨꯡꯉꯥꯏꯊꯣꯛꯏꯗꯅꯀꯣ ꯌꯨꯝꯗ ꯁꯨꯝ ꯂꯩꯁꯤꯟꯗꯧ ꯁꯔꯨꯛꯇꯤ ꯑꯗꯨꯁꯨ ꯑꯗꯨꯝ ꯐꯕ꯭ꯔꯥ ꯈꯜꯂꯦ ꯑꯩꯒꯤ ꯃꯣꯠꯇꯕꯨꯗꯤꯀꯣ
ꯎꯝ ꯍꯣꯏ ꯑꯗꯨꯃꯥꯏꯟ ꯇꯧꯋꯦ ꯑꯗꯣ ꯑꯗꯨꯝ ꯕꯖꯥꯔ ꯊꯣꯛꯇꯕ ꯀꯥꯟ ꯕꯟ ꯂꯩꯕ ꯀꯥꯟꯗꯗꯤ ꯑꯗꯨꯝ ꯏꯪ ꯍꯣꯟ ꯍꯧꯖꯤꯛ ꯏꯪꯈꯣꯜ ꯀꯣꯏꯔꯝꯅꯤꯅ ꯃꯣꯏꯗꯤ ꯏꯪꯈꯣꯜꯗ ꯆꯠꯇꯣꯏ ꯇꯧꯋꯦꯕ ꯑꯗꯩꯏ ꯅꯨꯡꯁꯥ ꯁꯥꯒꯠꯂꯀꯥꯟꯁꯤ ꯁꯤꯛ ꯀꯥꯟꯗ ꯍꯦꯛꯇ ꯑꯩꯖꯦ ꯀꯧꯔꯛꯑꯅꯤꯗꯅ ꯑꯗꯨꯒ ꯂꯥꯛꯑꯣ ꯂꯧꯕ ꯂꯥꯛꯑꯣ ꯈꯣꯠꯂꯣ ꯇꯧꯔꯛꯑꯅꯤ ꯑꯩꯗꯤ ꯑꯗꯨꯝ ꯆꯦꯟꯅꯔꯦ ꯃꯣꯏ ꯊꯕꯛ ꯇꯧꯕꯁꯦ ꯑꯗꯨꯝ ꯑ ꯑꯗꯨꯃꯥꯏꯟ ꯇꯧꯋꯦ ꯍꯧꯖꯤꯛꯀꯥꯟꯁꯦ ꯑꯗꯨꯝ ꯍꯥꯏꯗꯤ ꯀꯣ ꯄꯣꯠ ꯆꯩꯗꯨꯁꯨ ꯑꯗꯨꯝ ꯍꯨꯟꯗꯣꯛꯑ ꯊꯝꯃꯤ ꯌꯥꯗꯝꯅꯤꯅ ꯏꯪꯈꯣꯜꯗꯣ ꯏꯍꯥꯡ ꯍꯥꯡ ꯊꯝ ꯌꯥꯗꯝꯅꯤꯅ ꯍꯋꯥꯏꯅꯤ ꯈꯪꯗꯦ ꯀꯩꯅꯤ ꯈꯪꯗꯦ ꯑꯗꯨꯝ ꯆꯥꯕ ꯌꯥꯕꯀꯣ ꯑꯗꯩ ꯌꯣꯟꯕꯁꯨ ꯌꯥꯎꯋꯤ ꯍꯣꯏ ꯑꯗꯨꯗꯩꯒꯤ ꯑꯗꯨꯝ ꯐꯪꯉꯛꯄꯗꯨꯅꯀꯣ ꯑꯗꯨꯃꯥꯏꯟ ꯇꯧꯋꯦ ꯍꯣ ꯐꯔꯦ ꯑꯗꯨꯗꯤ ꯀꯣꯟꯅ ꯑꯃꯨꯛ ꯐꯥꯎꯅꯔꯁꯤꯀꯣ ꯊꯝꯃꯒꯦ
ꯐꯔꯦ